ꯇꯥꯏꯌꯦ꯫
ꯀꯩꯗꯧꯔꯝꯃꯤꯅꯣ ꯑꯥ ꯌꯥꯝ ꯃꯥꯟꯅꯕꯗꯣ꯫ ꯑꯣ ꯑꯩꯗꯤ ꯍꯤꯞꯄꯒ ꯂꯩꯌꯦ ꯅꯪꯗꯤ꯫
ꯑꯩ꯫ ꯆꯞ ꯃꯥꯅꯩꯌ‌ꯦꯗ ꯫
ꯑꯣ ꯆꯥꯛꯇꯤ ꯆꯥꯔꯕꯣ꯫
ꯆꯥꯔꯦ ꯅꯣꯏꯗꯤ꯫
ꯎꯝ ꯑꯩꯗꯤ ꯆꯥꯗ꯭ꯔꯤ ꯀꯩ ꯏꯟꯁꯥꯡ ꯊꯛ ꯆꯥꯔꯒꯦ꯫
ꯑꯈꯣꯏꯒꯤ ꯀꯥꯡꯁꯣꯏ ꯑꯣꯏꯅ ꯆꯥꯏꯌ‌ꯦ ꯅꯪꯗꯤ ꯆꯥ꯫ ꯆꯥꯗ꯭ꯔꯤꯌꯦ꯫
ꯑꯩꯗꯤ ꯍꯣꯏ ꯃꯥꯅꯦ ꯑꯩ ꯑꯩ ꯑꯩꯈꯣꯏꯗꯤ ꯑꯗꯨꯃꯥꯏꯅ ꯇꯧꯋꯦꯕꯀꯣ ꯑꯌꯨꯛ꯫ ꯗꯨꯅ꯫ ꯕꯁ ꯇꯧꯋ‌ꯦ ꯑꯗꯨꯒ ꯍꯣꯔꯦꯟ ꯄꯨꯡ ꯑꯃ ꯑꯅꯤꯗꯨꯏꯗ ꯑꯗꯨꯝ ꯆꯥꯛ ꯆꯥꯏꯌ‌ꯦꯕ꯫ ꯑꯗ ꯑꯩꯁꯦ ꯉꯁꯤꯁꯦ ꯍꯧꯒꯠꯄ ꯊꯤꯡꯃꯟꯕꯒꯤ ꯕ꯭ꯔꯦꯛꯐꯥꯁꯁꯨ ꯅꯥꯡꯍꯧꯗ꯭ꯔꯦ꯫ ꯑꯗꯨꯒ ꯆꯥꯁꯨ ꯆꯥꯅꯤꯡꯗꯕꯒꯤ ꯑꯗꯨꯝ ꯐꯃꯨꯡꯗ ꯑꯗꯨꯝ ꯂꯩꯌꯦ ꯍꯤꯞꯄꯒ꯫
ꯅꯣꯡꯆꯨꯕ꯭ꯔꯥ꯫
ꯎꯝ ꯁꯨꯗꯦ ꯑꯩꯈꯣꯏꯗꯗꯤ ꯅꯨꯡꯁꯥ ꯀꯜꯂꯦ ꯅꯣꯡ ꯁꯨꯕ ꯃꯥꯜꯂꯦꯀꯣ ꯅꯣꯏꯗ ꯍꯣꯏ ꯅꯣꯡꯒꯤ ꯅꯣꯡ ꯁꯨꯕ ꯃꯔ ꯅꯣꯡ ꯁꯨꯕꯒꯤ ꯃꯈꯣꯟꯗꯣ ꯈꯔ ꯇꯥꯏꯑꯕ
ꯑꯁ ꯅꯥꯀꯣꯡꯗꯤ ꯌꯥꯝ ꯁꯦꯡꯉꯦꯍꯦ
ꯎꯝ
ꯌꯥꯝꯅꯗꯤ ꯀꯟꯅꯗꯤ ꯆꯨꯗꯦꯗ ꯁꯤꯗꯁꯨ
ꯑꯥ ꯀꯩꯗꯧꯗꯣꯏꯅꯣ ꯃꯁꯤꯁꯤꯗꯤ
ꯇꯧꯔ ꯁꯨꯝ ꯂꯩꯔꯅꯤ ꯌꯨꯝꯗ
ꯅꯣꯡ ꯆꯨꯕꯁꯨ ꯃꯄꯥꯟ ꯊꯣꯛꯄ ꯌꯥꯗꯕꯅꯦ ꯍꯥꯏꯕ ꯑꯩꯁꯨ ꯑꯗꯨꯝ ꯂꯩꯗꯣꯏꯅꯦ
ꯑꯗꯨꯅꯦ ꯅꯣꯡꯖꯨꯁꯦ ꯆꯠꯊꯣꯛꯄꯁꯦ ꯌꯥꯝ ꯇꯟꯕꯅꯦ
ꯎꯝ ꯊꯕꯛꯁꯨ ꯇꯧꯕ ꯇꯜꯂꯦ꯫ ꯑꯗꯨꯝ ꯇꯨꯝꯃꯒ ꯂꯦꯡꯅꯤꯡꯕꯅꯦ ꯑꯗꯨꯒ ꯇꯨꯝꯕꯁꯨ ꯌꯥꯝ ꯅꯨꯡꯉꯥꯏꯕꯅꯦ ꯅꯣꯡ ꯆꯨꯔꯗꯤ꯫
ꯍꯣꯏ ꯅꯪꯗꯤ ꯂꯩꯁꯥꯕꯤꯅꯤꯀꯣ꯫
ꯍꯣꯏ꯫
ꯎꯝ ꯑꯩꯗꯤ ꯑꯩꯗꯤ ꯌꯨꯝ ꯄꯥꯜꯂꯦ꯫ ꯑꯩ ꯑꯉꯥꯡ ꯑꯃ ꯂꯩꯔꯦ꯫
ꯅꯪꯒꯤ ꯗꯤꯄꯤꯗꯣ ꯑꯉꯥꯡꯒꯤ ꯈꯣꯠꯇꯣ ꯌꯥꯝꯅ ꯅꯨꯡꯁꯤꯌꯦ꯫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
ꯑꯗꯨ ꯀꯩꯅꯣ ꯑꯣꯏꯔꯝꯒꯅꯤꯅ ꯈꯟꯕꯅꯦ ꯑꯩꯁꯨ꯫
ꯎꯝ꯫
ꯅꯆꯥ ꯅꯆꯥꯔꯣ ꯑꯗꯨꯗꯣ꯫
ꯍꯣꯏ ꯆꯥꯅ ꯄꯤꯅꯦ ꯆ ꯑꯃ ꯃꯥꯗꯤ ꯑ ꯆꯍꯤ ꯑꯃ ꯍꯦꯜꯂꯦ
ꯑꯣ
ꯑꯗꯣ ꯃꯥ ꯑꯉꯥꯡ ꯑꯣꯏꯔꯤꯉꯩꯗꯨꯅꯦ ꯃꯥꯒꯤ ꯈꯨꯣꯠꯇꯣ
ꯑ ꯌꯥꯎ ꯅꯨꯡꯁꯤꯗ꯭ꯔꯥ ꯑꯗꯨꯗ
ꯍꯣꯏꯣꯏ ꯅꯪꯁꯨ ꯅꯨꯡꯁꯤꯕꯅꯦ
ꯀꯩꯅꯣ ꯅꯨꯡꯁꯤꯗ꯭ꯔꯗꯤ ꯀꯩꯅꯣ
ꯑꯉꯥꯡꯁꯤꯡꯁꯦ ꯑꯧ ꯍꯥꯏꯗꯤ ꯑꯉꯥꯡꯁꯤꯡꯗꯣ ꯑꯗꯨꯝ ꯑꯉꯥꯡꯁꯤꯡꯒ ꯂꯩꯕꯁꯦ ꯌꯥꯝ ꯅꯨꯡꯉꯥꯏꯌꯦ ꯑꯩꯗꯤ
ꯎꯝ
ꯍꯥꯏꯗꯤ ꯏꯊꯟꯇ ꯂꯩꯕ ꯀꯥꯟꯗꯁꯨ ꯀꯃꯥꯏ ꯍꯥꯏꯗꯣꯏꯅꯣ ꯊꯋꯥꯏ ꯅꯨꯡꯉꯥꯏꯇꯕ ꯀꯥꯟꯗꯁꯨ ꯃꯣꯏ ꯑꯉꯥꯡꯁꯤꯡꯗꯣ ꯑꯗꯨꯝ ꯂꯩꯔꯗꯤ ꯃꯣꯏꯁꯦ ꯈꯪꯗꯦ ꯃꯨꯠꯁꯦ ꯌꯥꯝ ꯅꯨꯡꯉꯥꯏ ꯍꯥꯏꯕ ꯃꯣꯏꯗꯤ ꯖꯥꯠ ꯖꯥꯠ ꯑꯗꯨꯝ ꯇꯧꯕꯅꯤꯅ
ꯑꯦ ꯑꯩ ꯑꯃꯨꯛ ꯇꯧꯔꯛꯀꯦꯀꯣ ꯀꯩꯅꯣ ꯇꯥꯕ꯭ꯔꯥ
ꯑ ꯇꯥꯏꯌꯦ
ꯎꯝ ꯑꯩ ꯑꯃꯨꯛ ꯇꯧꯔꯛꯀꯦ
ꯀꯩꯗꯧꯔꯒꯦ
ꯑꯁ ꯑꯩꯒꯤ ꯀꯩꯅꯣ ꯉꯁꯤꯁꯦ ꯑꯩ ꯑꯩꯒꯤ ꯗꯣꯀꯨꯃꯦꯟꯁ ꯈꯔ ꯁꯦꯝꯅꯤꯡꯉꯥꯏ ꯂꯩꯌꯦꯕ ꯑꯗꯣ ꯀꯣꯜ ꯇꯧꯔꯛꯄ
ꯑꯥ ꯑꯣ
ꯍꯣꯏ ꯌꯥꯝ ꯇꯥꯏꯌꯦ ꯑꯩ ꯍꯧꯖꯤꯛ ꯑꯃꯨꯛ ꯇꯧꯔꯒꯦꯀꯣ
ꯑꯣ ꯐꯔꯦ ꯐꯔꯦ
ꯎꯝ ꯎꯝ